ꯑ
ꯑ ꯇꯌꯦ ꯇꯌꯦ
ꯅꯨꯡꯉꯥꯏꯔꯤꯕꯔꯤꯕꯣ
ꯑꯁ ꯅꯪꯒꯤ ꯈꯣꯟꯁꯦ ꯌꯥꯝ ꯄꯤꯛꯏꯅꯦ ꯇꯥꯛꯞꯄꯤꯅꯦ
ꯍꯣꯏ ꯃꯤ ꯑꯁꯨꯃꯥꯏꯅ ꯍꯥꯏꯌꯦ ꯈꯪꯗꯦ ꯑꯩꯁꯨ ꯑꯩꯅ ꯉꯥꯡꯕꯨꯗꯤꯀꯣ
ꯑꯥ
ꯑꯩꯩꯅ ꯉꯥꯡꯕꯗꯤ ꯌꯥꯝ ꯍꯧꯕꯅꯦꯕꯀꯣ ꯑꯗꯣ
ꯑꯣ ꯅꯪꯒꯤ ꯈꯣꯟꯖꯦꯜꯗꯣ ꯌꯥꯝ ꯄꯤꯛꯑꯦꯕ ꯑꯗꯨꯒꯤ ꯁꯦꯡꯅꯁꯨ ꯇꯥꯗꯦ ꯋꯥꯗꯣ ꯈꯔ ꯀꯟꯅ ꯉꯥꯡꯉꯣꯕ
ꯀ ꯑꯩꯅꯗꯤ ꯉꯥꯡꯕꯗꯤ ꯀꯟꯅ ꯉꯥꯡꯕꯅꯦꯕꯀꯣ
ꯑꯥ
ꯑꯗꯣ
ꯆꯥ ꯆꯥꯔꯕꯣ
ꯆꯥꯔꯦ ꯅꯪꯗꯤ
ꯆꯔꯦ ꯀꯩ ꯊꯌꯥ
ꯑꯩꯗꯤ ꯌꯦꯟꯗꯦꯝꯦꯝ ꯆꯥꯏꯌꯦ ꯉꯁꯤꯁꯨ
ꯅꯪ ꯀꯀꯥꯏꯗ ꯂꯩꯕ꯭ꯔꯣ ꯃꯈꯥꯗ ꯂꯩꯕ꯭ꯔꯣ
ꯑꯩꯅꯤ ꯃꯊꯛꯇ ꯂꯥꯛꯑꯦ
ꯑ ꯑꯗꯨ
ꯑꯩꯅ ꯍꯥꯏꯕꯗꯤ ꯅꯣꯏ ꯌꯨꯝꯗ ꯂꯩꯕ꯭ꯔꯣ ꯍꯥꯏꯕꯅꯤꯗ
ꯍꯣꯏ ꯀꯩꯅꯣꯗ ꯂꯩꯑꯦ ꯈꯨꯟꯗ ꯂꯩꯌꯦꯦ
ꯊꯕꯛ ꯌꯥꯝ ꯀꯟꯕ ꯃꯥꯜꯂꯤꯀꯣ ꯍꯟꯗꯛ
ꯊꯕꯛ ꯁꯨꯗꯦꯗ ꯑꯗꯨꯝ ꯆꯥꯔꯒ ꯇꯨꯝꯃꯒ ꯑꯗꯨꯝ ꯂꯩ
ꯎꯝ ꯍꯨꯃꯥꯡ ꯊꯣꯛꯄꯁꯦ ꯍꯛꯆꯥꯡ ꯐꯕꯅꯤꯀꯣ
ꯍꯣꯏ ꯑꯗꯨꯕꯨꯗꯤ ꯆꯨꯝꯃꯦ ꯍꯟꯗꯛꯁꯦ ꯊꯕꯛ ꯂꯩꯇꯕꯀꯣ
ꯅꯣꯏ ꯁ꯭ꯀꯨꯜꯗꯤ ꯀꯥꯗ꯭ꯔꯣ
ꯑꯩ ꯁ꯭ꯀꯨꯜ ꯀꯥꯕ ꯂꯣꯏꯔꯦ
ꯇꯨꯋꯦꯜꯐ ꯂꯣꯏꯔꯦ
ꯀꯨꯏꯔꯦ ꯂꯣꯏꯕ
ꯈꯪꯗꯦꯅꯦ ꯌꯥꯝ ꯑꯉꯥꯡ ꯑꯣꯏꯅ ꯎꯕꯀꯣ ꯑꯗꯨꯒꯤꯅꯤꯗ
ꯑꯁ ꯑꯩ ꯑꯉꯥꯡꯅ ꯠꯇ꯭ꯔꯕꯅꯦ ꯑꯍꯟꯅꯦ ꯑꯩ
ꯎꯝ ꯅꯁꯛꯇꯣ ꯎꯕ ꯀꯥꯟꯗ ꯌꯥꯝ ꯑꯉꯥꯡ ꯑꯣꯏꯅ ꯎꯕ ꯑꯗꯨꯒꯤ ꯑꯩꯗꯤ ꯅꯪ ꯀ꯭ꯂꯥꯁ ꯇꯨꯋꯦꯜꯐ ꯀꯨꯝꯕ ꯀꯥꯏꯔꯝꯒꯅꯤꯅ ꯈꯟꯕꯀꯣ
ꯑꯩꯅ ꯈꯪ ꯎ ꯑꯉꯥꯡꯅꯦ ꯑꯉꯥꯡ ꯎꯝ ꯇꯨꯝꯅꯔꯕꯣ ꯅꯣꯏꯗꯤ
ꯇꯝ ꯗꯦꯗ ꯑꯩꯈꯣꯏ ꯏꯃꯥꯈꯣꯏꯗꯤ ꯇꯨꯝꯈ꯭ꯔꯦ ꯃꯣꯏꯗꯤ ꯀꯩꯗꯣ ꯇꯧꯕꯔꯤꯅꯣꯕꯣ ꯑꯌꯨꯛ ꯉꯟꯇꯥ ꯉꯟꯇꯥ ꯍꯧꯒꯠꯄꯅꯤꯅ
ꯀꯗꯗ
ꯑꯩꯅ ꯉꯁꯥꯏꯗꯒꯤ ꯋꯥꯔꯤ ꯁꯥꯟꯅꯔꯛꯄ ꯃꯤꯈꯩꯁꯦ ꯒ꯭ꯌꯥꯟ ꯇꯥꯗꯦ ꯉ
ꯎ ꯋꯥꯔꯤ ꯁꯥꯃꯟꯕꯒꯤ ꯒ꯭ꯌꯥꯟ ꯇꯥꯗ꯭ꯔꯦꯕ ꯀꯣꯛꯁꯦ ꯉꯥꯎꯒꯦ ꯇꯧꯤꯅꯦ ꯂꯥꯁꯇ ꯉꯥꯎꯔꯒ ꯆꯠꯀꯅꯤ
ꯃꯤꯁꯤꯡꯗꯤꯀꯣ ꯃꯤꯁꯤꯡꯗꯤꯀꯣ ꯑꯩꯉꯣꯟꯗ ꯈꯜꯂꯝꯗꯣꯏꯅꯦꯕ ꯑꯁ ꯉꯁꯤ ꯅꯨꯄꯥꯁꯦ ꯃꯁꯤ ꯅꯨꯄꯤꯁꯦ ꯃꯩꯇꯩ ꯎ ꯃꯩꯇꯩ ꯅꯨꯄꯥ ꯀꯣꯏꯔꯝꯒꯗꯧꯕ ꯃꯥꯜꯂꯦ ꯀꯥꯏ ꯈꯜꯂꯝ ꯑꯗꯨꯗꯣꯏꯅꯦꯕꯀꯣ
ꯑ ꯀꯩ ꯀꯦ
ꯍꯥꯏꯕꯗꯤ ꯑꯁꯤꯒꯕꯨꯗꯤ
ꯑ
ꯍꯣꯏꯅ ꯋꯥꯔꯤ ꯁꯥꯟꯅꯔꯤꯁꯦ ꯅꯨꯄꯤꯅꯦꯗꯤ ꯈꯪꯗꯕꯅꯤꯅꯣ ꯃꯣꯏꯅꯤ ꯁꯨꯃꯥꯏꯅ ꯈꯜꯂꯝꯕꯁꯨ ꯌꯥꯏꯑꯕꯀꯣ ꯃꯤ ꯃꯤ ꯈꯔꯗꯤ ꯑꯩꯉꯣꯟꯗ ꯃꯤ ꯈꯔꯗꯤ ꯁꯨꯃꯥꯏꯅ ꯍꯥꯏꯌꯦ ꯑꯩꯉꯣꯟꯗ ꯅꯨꯡꯁꯤ ꯅꯤꯉꯣꯟꯜꯒꯤ ꯋꯥꯔꯤ ꯁꯥꯟꯅꯩꯔꯣ ꯑꯩꯁ ꯃꯄꯥꯟꯗ ꯁꯥꯟꯅꯔꯦ
ꯑꯩꯗꯣ ꯃꯤꯅꯀꯣ ꯀꯧꯔꯛꯑꯁꯨ ꯑꯩꯁ ꯁꯨꯡꯈꯣꯡ ꯈꯨꯝꯗꯦ ꯑꯩ ꯊꯣꯛꯄ ꯋꯥꯔꯤ ꯁꯥꯟꯅꯔꯒ ꯂꯩꯌꯦ
ꯑꯣ ꯃꯤ ꯈꯔꯗꯤ ꯃꯍꯧꯁꯥꯒꯤ ꯋꯥꯔꯤ ꯥ ꯋꯥ ꯉꯥꯡꯕ ꯍꯩꯕ ꯌꯥꯝ ꯂꯩꯕꯀꯣ
ꯍ
ꯑꯗꯨ ꯌꯥꯔꯦ ꯃꯆꯤꯟ ꯀꯟꯕ ꯍꯥꯏꯕꯗꯤ ꯅꯠꯇꯕꯀꯣ ꯑꯗꯨ ꯋꯥ ꯉꯥꯡꯕ ꯍꯩꯕ ꯌꯥꯝꯅꯩꯌꯦꯕ ꯑꯗꯨꯅ ꯉꯥꯡꯗꯕ ꯍꯩꯕꯁꯦ ꯍꯩꯇꯕꯁꯤꯡꯗꯤ ꯑꯗꯨꯝ ꯑꯃꯅ ꯉꯥꯡꯒꯅꯤ ꯑꯃꯅ ꯎꯝ ꯎꯝ ꯎꯝ ꯑꯗꯨꯝ ꯈꯣꯝꯃꯒ ꯂꯣꯏ ꯦ
ꯎꯝ ꯏꯆꯦ ꯑꯃꯁꯨ ꯇꯧꯋꯦꯕꯀꯣ ꯑꯩꯅ ꯋꯥꯔꯤ ꯁꯥꯔ ꯑꯗꯨꯒ ꯃꯥꯅ ꯍꯣꯏ ꯍꯣꯏ ꯎꯝ ꯎꯝ ꯍꯥꯏꯔꯅꯤ ꯑꯗꯨꯒ ꯃꯥꯅ ꯑꯃꯨꯛ ꯑꯩꯅ ꯋꯥꯔꯤ ꯁꯥꯔꯤ ꯀꯥꯏꯅ ꯃꯔꯛ ꯑꯃꯨꯛ ꯊꯠꯂꯛꯀꯅꯤ
ꯑ
ꯃꯔꯤꯗ ꯁꯅꯗꯦ ꯄꯥꯏꯕꯥꯅꯤ ꯃꯁꯥ ꯃꯁꯥꯒꯤ ꯊꯣꯛꯄꯅꯦ ꯑꯗꯨꯝ ꯉꯥꯡꯅꯔꯤ ꯑꯗꯨꯝ
ꯑ ꯀꯔꯤ ꯍꯥꯏꯁꯤꯔ ꯃꯍꯧꯁꯥꯒꯤ ꯎꯝ ꯋꯥ ꯉꯥꯡꯕ ꯍꯩꯕ ꯍꯥꯏꯒꯗ꯭ꯔꯥ ꯈꯪꯗꯦ ꯑꯗꯨꯣꯝ ꯃꯤ ꯎꯔꯁꯨ ꯑꯗꯨꯗ ꯆꯠꯄ꯭ꯔꯥ ꯑꯗꯨꯗ ꯆꯠꯄ꯭ꯔꯥ ꯍꯥꯏꯕ ꯂꯩꯗꯅꯀꯣ
ꯍꯣꯏ
ꯑꯗꯨꯒꯨꯝꯕ ꯃꯤꯗꯨꯗꯤ ꯑꯁ ꯃꯤꯅꯁꯨ ꯌꯥꯝ ꯅꯨꯡꯁꯤꯕꯅꯦꯍꯦ ꯑꯍꯟꯈꯩꯅꯁꯨ ꯍꯥꯏꯕꯅꯦ ꯎ
ꯎꯝ
ꯑꯗꯨꯅ ꯋꯥ ꯉꯥꯡꯕꯗꯤ ꯌꯥꯝ ꯍꯩꯒꯗꯕꯅꯤ ꯀꯔꯤ ꯍꯥꯏꯗ꯭ꯔꯥ ꯑꯩ ꯍꯥꯏꯕ ꯍꯩꯇ꯭ꯔꯦ
ꯎꯝ ꯅꯪꯗꯤ ꯐꯤ ꯁꯥꯗ꯭ꯔꯕꯣ
ꯁꯥꯗ꯭ꯔꯦ ꯇꯂꯦ ꯁꯃꯥꯟꯕꯒꯤ ꯅꯨꯡꯁꯥ ꯌꯥꯝ ꯁꯥꯏꯕ
ꯅꯪꯗꯤ ꯐꯤ ꯁꯥꯔꯒ ꯄꯩꯁꯥꯁꯨ ꯃꯌꯥꯝ ꯇꯥꯜꯂꯝꯒꯅꯤꯀꯣ ꯅꯪꯗꯤ
ꯎꯝ ꯇꯥꯟꯗ꯭ꯔꯦ ꯑꯩꯗꯤ ꯐꯤ ꯑꯃꯅ ꯊꯥ ꯑꯃ ꯍꯦꯟꯅ ꯂꯧꯋꯦꯕ
ꯑꯗꯨ ꯑꯣꯏꯔꯁꯨ ꯐꯩꯌꯦ ꯀꯩꯅꯣ
ꯃꯤꯗꯤ ꯑꯩꯅ ꯑꯃ ꯁꯥꯕ ꯀꯥꯟꯗ ꯃꯤꯗ ꯑꯅꯤ ꯑꯍꯨꯝ ꯁꯥꯕ ꯂꯣꯏꯈ꯭ꯔꯅꯤ
ꯎꯝ
ꯑꯗꯨꯗꯅꯦ
ꯁꯥꯔꯒ ꯐꯖꯅ ꯁꯥꯕꯗꯣ ꯑꯗꯨꯅ ꯐꯕꯅꯦ
ꯅꯪꯗꯤ ꯁꯥꯗ꯭ꯔꯣ
ꯑꯩ ꯁꯥꯗꯦꯗ ꯁꯥꯗꯕ ꯀꯨꯏꯔꯦꯗ
ꯎꯝ ꯅꯪꯁꯨ ꯐꯤ ꯁꯥꯕ ꯌꯥꯝ ꯍꯥꯏꯌꯦꯅ ꯇꯥꯏꯅ
ꯑꯩꯇꯦꯗ ꯄꯪꯁꯥ ꯁꯥꯕꯅꯦ
ꯑꯁ ꯐꯤ ꯁꯥꯕꯁꯨ ꯌꯥꯝ ꯋꯥꯏꯗ
ꯍꯣꯏ
ꯏꯀꯣ ꯆꯠꯂꯦ ꯑꯩꯒꯤ
ꯅꯪꯒꯤ ꯅꯈꯣꯟꯗꯣ ꯑꯃꯨꯛ ꯇꯥꯕ꯭ꯔꯣ ꯅꯪꯁꯨ
ꯎꯝ ꯇꯥꯏꯌꯦ ꯑꯗꯨꯒꯤ ꯇꯞꯄꯦꯕ
ꯑꯣ ꯑꯩꯁꯨ ꯁꯨꯃꯥꯏꯅ ꯑꯇꯣꯞꯄꯗ ꯑꯇꯣꯞꯄꯒ ꯋꯥꯔꯤ ꯁꯥꯟꯅꯕ ꯑꯗ ꯁꯨꯃꯥꯏꯅ ꯇꯧꯋꯦꯕꯔꯤꯗꯣ
ꯑꯩ ꯉꯥꯡꯊꯣꯛꯄ ꯀꯥꯟꯗꯅꯦ
ꯎꯝꯝ
ꯅꯪꯉꯣꯟꯗ ꯇꯥꯕꯗꯣ ꯇꯞꯄꯦꯕ ꯑꯗꯨꯒꯤ ꯀꯪꯗꯦ ꯀꯔꯤꯅꯔ ꯅꯦꯠꯋꯥꯛꯅꯔ ꯒ꯭ꯌꯥꯟ ꯇꯥꯗꯦ
ꯍꯣꯏ ꯅꯦꯋꯥꯛꯅ ꯑꯣꯏꯔꯝꯒꯅꯤ ꯑꯗꯨꯗꯤꯀꯣ ꯉꯁꯤ ꯅꯪꯗꯤ ꯕꯣꯜ ꯁꯨꯡꯌꯦꯡ ꯌꯦꯡꯗꯕꯅꯤꯅꯀꯣ
ꯑꯩ ꯌꯦꯡꯗꯦ ꯕꯣꯜ ꯏꯟꯇꯔꯦꯁ ꯂꯩꯇꯦ ꯑꯩ
ꯎꯝ
ꯀꯔꯤ ꯍꯥꯏꯁꯤꯔꯥ ꯕꯣꯜ ꯌꯦꯡꯕ ꯀꯥꯟꯗ ꯃꯤ ꯌꯥꯝ ꯃꯟꯕꯒꯤ ꯈꯣꯏꯒꯤ ꯃꯈꯣꯟꯒꯨꯝ ꯇꯥꯏ ꯍꯥꯏꯗꯅꯀꯣ
ꯍ ꯌꯥꯝ ꯂꯨꯏꯅꯦ ꯑꯗꯨꯗꯤ ꯃꯈꯣꯟ ꯇꯥꯗꯕ ꯌꯦꯡꯉꯣ ꯅ ꯑꯗꯨꯗꯤ
ꯌꯦꯡꯁꯨ ꯌꯦꯡꯅꯤꯡꯗꯦ ꯀꯣꯡ ꯉꯥꯎꯏꯕ
ꯍꯣꯏ
ꯀꯗꯤ
ꯁꯨ ꯎ ꯀꯩꯅꯣ ꯊꯕꯛ ꯂꯩꯇ꯭ꯔꯗꯤ ꯐꯤ ꯁꯥꯔꯒ ꯂꯩꯌꯣ ꯀꯩꯅꯣ
ꯐꯤ ꯂꯩ ꯐꯤ ꯁꯥꯅꯤꯡꯉꯥꯏ ꯂꯩꯌꯦ ꯅꯍꯥꯟꯅ ꯇꯧꯕꯤꯕ ꯇꯟꯥꯟꯕꯒꯤ ꯁꯥꯗ꯭ꯔꯦ ꯐꯤꯁꯨ ꯈꯪꯗꯦ ꯍꯧꯖꯤꯛ ꯃꯇꯝꯁꯤꯗꯤ ꯂꯥꯡ ꯃꯃꯟꯅ ꯇꯥꯡꯕꯅꯦ
ꯍꯣꯏ ꯀꯨꯟꯊ꯭ꯔꯥ ꯌꯧꯈ꯭ꯔꯦꯀꯣ
ꯑꯝ
ꯑꯩꯁꯤꯡ ꯑꯩ ꯑꯩꯅ ꯑꯩꯁꯨ ꯍꯟꯗꯛ ꯂꯪ ꯂꯩꯕꯅꯦꯕꯀꯣ ꯑꯗꯣ ꯑꯗꯨꯒ ꯗꯨꯀꯥꯟ ꯐꯝꯕ ꯅꯨꯄꯥꯗꯨꯅ ꯀꯨꯟꯊ꯭ꯔꯥꯅꯦ ꯍꯥꯏꯌꯦ ꯑꯦ ꯑꯗꯨꯗꯣ ꯑꯩꯅ ꯁꯥꯈꯤꯕ ꯃꯇꯝꯗꯨꯗꯗꯤ ꯀꯨꯟꯃꯔꯤꯔ ꯁꯨꯃꯥꯏꯅ ꯄꯤꯔꯝꯕꯗꯥꯏꯅꯦ ꯍꯥꯏꯕ ꯑꯩꯅ
ꯎꯝ ꯏ ꯃꯃꯅꯤꯂ ꯀꯈ꯭ꯔꯦ
ꯑꯩꯗꯤ ꯁꯥꯗꯕ ꯆꯍꯤ ꯑꯅꯤꯃꯨꯛ ꯐꯥꯔꯝꯃꯅꯦꯕꯀꯣ ꯑꯗꯣ ꯍꯥꯏꯗꯤ ꯉꯥꯛꯄꯅꯦ ꯉꯍꯥꯛꯦꯛꯨ ꯑꯁ ꯈꯔ ꯇꯥꯕꯤꯌꯨ ꯍꯥꯏꯔ ꯇꯥꯁꯨ ꯇꯥꯕꯤꯗ ꯇ
ꯇꯥꯗꯕꯅꯦ ꯑꯗꯨꯒꯤ ꯁꯔꯨꯛꯄꯨꯗꯤ ꯀꯦꯖꯤ ꯂꯧꯕꯅꯀꯣ
ꯑꯣ
ꯐꯅꯦ ꯂꯪꯈꯥꯏ ꯂꯧꯕ ꯁꯔꯨꯛꯄꯨꯗꯤ ꯀꯦꯖꯤ ꯂꯧꯕꯅ ꯐꯕꯅꯦ
ꯑꯣ ꯀꯦꯖꯤꯁꯨ ꯂꯧꯅꯕ꯭ꯔꯣ ꯑꯩꯗꯤ
ꯎꯝ ꯅꯪꯅ ꯑꯄꯥꯝꯕ ꯃꯆꯨꯗꯣ ꯈꯜꯂꯒ ꯑꯗꯣ ꯀꯦꯖꯤꯗ ꯀꯦꯖꯤ ꯑꯃ ꯂꯧꯒꯦ ꯍꯥꯏꯔꯒ ꯑꯗꯨꯝ ꯂꯧꯕ ꯌꯥꯏ
ꯀꯦꯖꯤꯗꯗꯤ ꯀꯌꯥ ꯀꯌꯥ ꯄꯤꯒꯦ ꯑꯗꯨꯗꯤ
ꯆꯥꯃ ꯉꯥꯔ ꯄꯤꯕꯅꯦ
ꯀꯌꯥ ꯍꯥꯏꯕꯅꯣ ꯑꯩ ꯅꯪꯒꯤ ꯅꯈꯣꯟꯗꯣ ꯇꯥꯗ꯭ꯔꯦ
ꯆꯃꯉꯥ ꯆꯃꯉꯥ
ꯑꯣ ꯐꯩꯌꯦꯀꯣ ꯑꯗꯨꯗꯤꯀꯣ
ꯑ ꯑꯩ ꯑꯩꯁꯨ ꯅꯍꯥꯟ ꯎꯝ ꯎꯝ ꯂꯥꯁ ꯃꯟꯗꯔꯥ ꯀꯦꯖꯤ ꯑꯃ ꯂꯩꯔꯛꯑꯦ ꯑꯩꯁꯨ
ꯑꯣ ꯑꯩꯗꯤ ꯈꯪꯗꯕꯅꯤꯅ ꯂꯪꯈꯥꯏꯗ ꯑꯣꯏꯅ ꯂꯩꯔꯤꯅꯦ
ꯃꯊꯪꯗ ꯂꯩꯔꯗꯤ
ꯑꯩꯈꯣꯏ ꯑꯁꯤꯗꯅꯗꯤ ꯈꯔ ꯐꯔꯦ ꯑꯁꯤꯗꯅ ꯈꯔ ꯐꯔꯦ ꯇꯃꯦꯡꯂꯣꯡꯗꯗꯤꯀꯣ ꯂꯨꯄꯥ ꯌꯥꯡꯈꯩꯅꯦ ꯂꯝꯈꯥꯏ ꯑꯃꯗ
ꯑ ꯌꯥꯝ ꯇꯥꯡꯉꯦ ꯃꯣꯏꯗꯗꯤ ꯇꯥꯡꯉꯁꯨ ꯀꯔꯤ ꯍꯥꯏꯁꯤꯅ ꯐꯅꯦꯛꯀꯨꯝꯕ ꯐꯤꯒꯨꯝꯕꯗ ꯃꯃꯜꯗꯤ ꯀꯥꯗꯦꯕꯀꯣ
ꯑꯣ ꯏꯆꯦꯗꯣ ꯑꯩꯈꯣꯏ ꯏꯆꯦ ꯇꯃꯦꯡꯂꯣꯡꯗ ꯃꯌꯨꯝ ꯄꯥꯟꯕ ꯑꯃ ꯂꯩꯕꯗꯣ ꯑꯣ ꯃꯥꯁꯨ ꯐꯤ ꯁꯥꯔꯒ ꯌꯣꯟꯕꯅꯦꯕꯀꯣ
ꯑꯥ
ꯑꯗꯣ ꯃꯥꯁꯨ ꯃꯥꯒꯤ ꯏꯁꯇꯦꯇꯁꯇ ꯊꯥꯒꯠꯂꯦꯕ ꯂꯪꯗꯣ ꯂꯨꯄꯥ ꯌꯥꯡꯈꯩ ꯌꯧꯈ꯭ꯔꯕꯅꯤꯅ ꯐꯤꯒꯤ ꯃꯃꯜꯁꯨ ꯑꯃꯨꯛ ꯐꯥꯡꯪꯂꯑꯅꯤ ꯍ
ꯎꯝ ꯇꯥꯡꯒꯗꯕꯅꯦ ꯑꯩꯈꯣꯏ ꯐꯅꯦꯛ ꯁꯥꯕꯗꯣ ꯂꯪꯖꯤꯡꯟꯜꯒꯨꯝꯕ ꯁꯥꯞ ꯗꯣ ꯂꯤꯁꯤꯡ ꯃꯔꯤ ꯑꯗꯨ ꯄꯤꯕꯗꯣ ꯃꯥꯡꯉꯦꯕ
ꯍꯣꯏ ꯂꯤꯁꯤꯡ ꯃꯔꯤꯒ ꯆꯥꯃꯉꯥ ꯑꯣꯏꯕ ꯅꯠꯇ꯭ꯔꯣ
ꯂꯤꯁꯤꯡ ꯃꯔꯤ ꯆꯥꯝꯃꯉꯥ ꯄꯥꯛ ꯄꯤꯗꯦꯗ
ꯎ
ꯑꯗꯨ
ꯃꯃꯥꯡ ꯆꯍꯤꯔ ꯑꯩꯅ ꯥꯁ ꯈꯪꯗꯦꯅꯦ ꯃꯃꯜꯁꯦ ꯈꯔ ꯀꯩꯅꯣ ꯇꯧꯕ ꯃꯥꯜꯂꯦꯀꯣ ꯑꯃ ꯃꯈꯥꯗ ꯂꯩ ꯍꯥꯞꯄꯗꯣ
ꯑꯥ
ꯑꯗꯨ ꯍꯥꯞꯄꯗꯤ ꯑꯃꯨꯛ ꯇꯥꯡꯈꯠꯄ ꯃꯥꯜꯂꯦꯀꯣ
ꯑꯥ ꯑꯗꯨ ꯑꯗꯨ ꯂꯩꯗꯣ ꯑꯃꯨꯛ ꯁꯦꯝꯃꯗꯤ ꯂꯤꯁꯤꯡ ꯃꯔꯤꯒ ꯆꯥꯃꯉꯥꯗꯤ ꯌꯣꯟꯕ ꯌꯥꯔꯦ
ꯑꯣ ꯑꯣꯟ ꯈꯪꯗ꯭ꯔꯦ ꯑꯩꯗꯤ ꯑꯇꯣꯞꯄ ꯁꯥꯗꯦꯅ ꯑꯗꯨꯒꯨꯝꯕ ꯈꯛꯇꯅꯤ
ꯐꯅꯦꯛ ꯁꯥꯕ ꯃꯍꯨꯠꯇꯤ ꯎ ꯅꯨꯄꯥꯒꯤ ꯐꯤꯗꯣ
ꯍꯣꯏ
ꯑꯗꯨ ꯏꯆꯝ ꯆꯝꯕꯗꯨꯅ ꯁꯥꯕꯅ ꯍꯦꯟꯅ ꯐꯔꯦ
ꯑꯗꯨꯁꯨ ꯀꯌꯥ ꯀꯌꯥ ꯄꯤꯅꯒꯦ ꯈꯪꯗꯦ ꯑꯩꯗꯤ
ꯑꯗꯨꯗꯗꯤ ꯏ ꯂꯤ ꯂꯤꯁꯤꯡ ꯑꯍꯨꯝ ꯂꯤꯁꯤꯡ ꯑꯍꯨꯝ ꯆꯅꯤ ꯆꯍꯨꯝ ꯑꯗꯨꯝ ꯄꯤ ꯌꯥꯏ
ꯎ
ꯂꯤꯁꯤꯡ ꯑꯍꯨꯝ ꯑꯗꯨꯅ ꯐꯔꯦ ꯍꯣꯏ ꯊꯕꯛꯁꯨ ꯌꯥꯝ ꯆꯪꯗꯦꯗꯅ ꯈꯨꯠꯁꯨ ꯆꯪꯗꯦꯗꯅ ꯑꯗꯨꯗꯤ
ꯎꯝ
ꯑꯩꯣꯏ
ꯑꯃ ꯀꯩꯅꯣꯗ ꯍꯣꯏ ꯃꯆꯤꯠ ꯃꯆꯤꯠ ꯌꯥꯝ ꯆꯪꯉꯦ
ꯎꯝ ꯑꯗꯨ ꯑꯗꯨꯅꯦ ꯁꯥꯕ ꯂꯣꯏꯔꯁꯨ ꯑꯃꯨꯛ ꯀꯔꯤꯅꯣ ꯇꯧꯒꯅꯤ ꯑꯃꯨꯛ ꯑꯃꯨꯛ ꯑꯁ ꯃꯇꯝ ꯌꯥꯝ ꯆꯪꯉꯦꯕ ꯑꯗꯣ
ꯎꯝ
ꯎꯝ
ꯑꯁ ꯑꯃꯨꯛ ꯕꯇꯔꯐ꯭ꯂꯥꯏ ꯑꯃꯨꯛ ꯀꯩꯅꯣ ꯇꯧꯒꯅꯤ ꯑꯁ ꯈꯪꯗꯦꯗ
ꯎꯝ ꯍꯧꯖꯤꯛꯇꯤ ꯕꯇꯔꯐ꯭ꯂꯥꯏ ꯀꯩꯅꯣ ꯑꯗꯨ ꯇꯧꯕꯁꯨ ꯃꯃꯜ ꯀꯥꯈ꯭ꯔꯕꯅꯦ